ꯇꯥꯕ꯭ꯔꯣ
ꯇꯥꯕꯔꯣ
ꯑꯧ ꯇꯥꯏꯌꯦ ꯇꯥꯏꯌꯦ
ꯍꯦ ꯍ ꯀꯔꯤ ꯃꯊꯦꯜꯅꯣ ꯆꯥꯔꯤꯕꯣ
ꯉꯔꯥꯡ ꯉꯥꯀ꯭ꯔꯥ ꯊꯣꯡꯕꯅꯤꯗ ꯃꯗꯨꯅ
ꯑꯁ ꯆꯥꯅꯤꯉꯦ
ꯉꯥꯀ꯭ꯔꯥ ꯑꯄꯤꯛ ꯑꯄꯤꯛꯄ ꯑꯆꯧꯕ ꯆꯥꯅꯤꯡꯕꯅꯦ ꯐꯪꯗꯕ
ꯑꯥ
ꯑꯗꯨꯝ ꯍꯥꯎꯗꯤꯍꯥꯎ ꯏꯗ
ꯍꯣꯏ ꯍꯥꯎꯋꯦ -ꯍꯥꯎꯋꯦ ꯈꯔꯁꯨ ꯑꯗꯨꯝ
ꯅꯣꯏꯗꯤ ꯀꯔꯤ ꯀꯔꯤ ꯃꯊꯦꯜ ꯆꯥꯈ꯭ꯔꯣ
ꯉꯔꯥꯡ ꯑꯩꯅ ꯊꯥꯔꯛꯄꯗꯨ ꯑꯗꯨ ꯆꯞ ꯃꯥꯟꯅꯅꯤ
ꯎꯝ
ꯍꯥ ꯍꯥ
ꯈꯔ ꯂꯨꯔꯕꯖꯥꯠꯅꯦꯕ ꯅꯣꯏꯁꯦ
ꯑꯁ ꯑꯩ ꯁꯣꯝꯗ ꯂꯥꯛꯑꯒ ꯇꯠꯂ ꯂꯩꯔꯦ ꯑꯃꯨꯛꯀ
ꯎꯝ ꯑꯩꯁꯨ ꯒꯣꯜꯗꯤ ꯈꯔ ꯆꯟꯕ ꯌꯥꯔꯕꯅꯤ ꯐꯨꯠ ꯕꯣꯟ ꯁꯥꯅꯔꯝꯃꯗꯤ
ꯍꯣꯏ
ꯒꯌ꯭ꯥꯟ ꯕꯨ ꯇꯕꯔꯣ
ꯑꯣ ꯒꯣꯜ ꯈꯔ ꯆꯟꯕ ꯌꯥꯔꯦꯕ
ꯍꯣꯏ ꯎꯝ ꯃꯦꯁꯤꯒꯨꯝꯅ ꯈꯔ ꯑꯦꯕ꯭ꯔꯤ ꯃꯦꯆ ꯆꯟꯕ ꯌꯥꯔꯝꯃꯅꯤꯅꯦ
ꯈꯔ ꯅꯣꯏꯈ꯭ꯔꯕꯅꯤ ꯅꯣꯏꯈ꯭ꯔꯕꯅꯤꯅ ꯆꯦꯟꯕ ꯉꯝꯗ꯭ꯔꯦꯕ ꯕꯥꯏ
ꯎꯝ ꯆꯥꯟꯕ꯭ꯔ ꯍꯥꯏꯕꯨ ꯀꯣ ꯆꯥꯟꯕ꯭ꯔ ꯍꯥꯏꯕꯨ ꯁꯣꯏꯔ ꯂꯩꯅꯦ
ꯕꯣꯜ ꯊꯣꯏꯔꯒ ꯍꯣꯜꯀꯤꯄꯔ ꯄꯥꯂꯦꯗꯤꯁꯨ ꯍꯣꯏꯔꯦ ꯅ
ꯎꯝ
ꯎꯝ ꯎ ꯈꯪꯗꯦ
ꯀꯔꯤ ꯇꯧꯅꯤ ꯑꯗꯣ ꯂꯣꯏꯔꯒ ꯑꯗꯨꯝ ꯍꯧꯔꯒꯦꯔꯣ ꯂꯥꯏꯔꯤꯛ ꯄꯥꯕ
ꯍꯣꯏ ꯈꯔꯗꯤ ꯄꯥꯔꯅꯤ ꯑꯦꯖꯝ ꯅꯛꯃꯟꯇ꯭ꯔꯦ ꯕꯥꯏ ꯅꯨꯡꯇꯤꯒꯤ ꯄꯨꯡ ꯑꯅꯤ ꯑꯍꯨꯝꯗꯤ ꯄꯥꯏꯗꯣ ꯐꯨꯠꯕꯣꯜ ꯌꯦꯡꯕꯅꯤꯅ ꯋꯥꯕ
ꯎꯝ ꯎꯝ ꯑꯩꯁꯨ ꯊꯕꯛ ꯀꯟꯅ ꯁꯨꯨꯔꯦ ꯁꯤꯗ ꯀꯩꯅꯣꯗ ꯗ꯭ꯔꯤꯜ ꯀꯟꯅ ꯇꯧꯔꯤꯕꯀꯣ
ꯑꯆꯥ
ꯁꯩ ꯆꯥꯔꯣ ꯑꯗꯨꯝꯃꯦ ꯁꯤꯗ꯭ꯔꯤꯜ ꯅꯤꯄꯥꯥꯁꯦ
ꯑꯗꯨ ꯅꯪꯁꯨ ꯗ꯭ꯔꯤꯜ ꯍꯨꯠꯄ ꯆꯠꯂꯣꯗꯅ
ꯎꯝ
ꯄꯤꯕꯤꯒꯨꯝꯕꯗ
ꯑꯆꯥ
ꯁꯣꯝꯒꯤ ꯗ꯭ꯔꯤꯜꯁꯦ ꯃꯃꯜ ꯇꯥꯡꯉꯦꯕꯨ ꯗ꯭ꯔꯤꯜꯗꯨ ꯀ꯭ꯋꯂꯤꯇꯤ ꯐ ꯀꯌꯥ ꯌꯥꯗꯦꯅꯦ
ꯑꯆꯥ ꯑꯣ ꯅꯪꯁꯦ ꯁꯦꯀꯦꯟ ꯍꯦꯟ ꯌꯦꯔꯝꯕ
ꯑ ꯑꯣꯆꯥ ꯅꯪꯅ ꯍꯥꯏꯔꯤꯁꯤꯅ ꯀꯩꯅꯣ ꯐꯥꯔꯁꯠ ꯍꯦꯟꯗ ꯂꯧ ꯍꯥꯏꯕ꯭ꯔꯣ ꯐꯕ꯭ꯔꯣꯅꯦ ꯁꯦꯀꯦꯟ ꯍꯦꯟꯁꯨ
ꯃꯣꯢ ꯁꯦꯀꯦꯟ ꯍꯦꯟꯗꯨꯁꯨ ꯅꯪꯁꯨ ꯈꯪꯉꯦꯗꯅ ꯑꯃꯛ ꯑꯃꯔꯛ ꯑꯅꯤꯔꯛ ꯁꯤꯖꯤꯟꯅꯕꯗꯤ ꯀꯩꯁꯨ ꯀꯥꯏꯗꯦ ꯀꯥꯏꯗꯦꯗ ꯑꯗꯨꯕꯨ ꯃꯆꯤꯟ ꯌꯥꯗ꯭ꯔꯕꯈꯣꯏꯗꯨꯗꯤ ꯌꯥꯔꯔꯣꯏꯅꯦ
ꯎꯝ
ꯐꯨꯠꯂꯁꯨ ꯆꯪꯉꯣꯏꯅꯦ
ꯈꯪꯗꯦꯅꯦ ꯗ꯭ꯔꯤꯜ ꯊꯤꯕ꯭ꯔꯥ ꯍꯥꯏꯕꯨ ꯑꯃ ꯑ ꯀꯩꯅꯣꯗ ꯆꯪꯂꯒ ꯂꯩꯔꯝꯗꯅꯀꯣ ꯌꯣꯠꯀꯤ ꯃꯅꯨꯡꯗ ꯅꯨꯡꯗꯥꯡꯗ
ꯀꯩꯅꯣ ꯃꯥ ꯁꯦꯀꯦꯟ ꯍꯦꯟ ꯁꯦꯀꯦꯟ ꯍꯦꯟ ꯗ꯭ꯔꯤꯜꯁꯨ ꯑꯗꯨꯝ ꯇꯥꯡꯕꯅꯤꯗ ꯑꯗꯣ ꯇꯥꯡꯔꯁꯨ ꯃꯁꯤꯟ ꯈꯔ ꯐꯕ ꯊꯤꯌꯣ
ꯎꯝ ꯎꯝ ꯈꯪꯗ꯭ꯔꯦ ꯅꯪꯅ ꯍꯥꯏꯔꯕꯅꯤꯅ ꯍꯣꯔꯦꯟ ꯅꯨꯡꯗꯥꯡꯁꯨ ꯌꯦꯡꯕ ꯆꯠꯁꯦꯔꯥ ꯈꯟꯗ꯭ꯔꯦ ꯑꯃꯨꯛꯀ ꯏꯁꯇꯣꯔ ꯑꯃ ꯂꯩꯕ
ꯑꯣ ꯍꯣꯏ ꯍꯣꯏ ꯌ ꯑꯣꯐꯔꯒꯨꯝꯕ ꯈꯔ ꯍꯥꯡꯉꯗꯅ ꯌꯥꯔꯗꯤ ꯑꯥ
ꯎ ꯊꯔꯇꯤ ꯊꯔꯇꯤ ꯄꯔꯁꯦꯟ ꯅꯍꯥꯜ
ꯍꯧꯖꯤꯛ ꯑꯩꯐꯣꯏ ꯁꯥꯥ ꯑꯣꯐꯔ ꯈꯔ ꯌꯥꯔꯤꯕꯅꯦ ꯍꯥꯏꯕꯗꯤ ꯍꯧꯖꯤꯛ ꯍꯧꯖꯤꯛꯁꯦ ꯄ꯭ꯔꯣꯃꯣꯁꯟ ꯈꯔ ꯇꯧꯔꯤꯕ ꯃꯤꯁꯤꯡꯁꯦ
ꯗꯤꯋꯥꯂꯤ ꯃꯇꯝꯗ ꯑꯣꯐꯔꯗꯣ ꯐꯩꯅꯦ ꯁꯤꯛꯁꯇꯤ ꯄꯥꯔꯁꯦꯟꯒꯨꯝꯕ ꯑꯗꯨꯝ ꯇꯥꯏꯌꯦꯅꯦ
ꯎꯝ ꯑꯗꯣ ꯃꯣꯏꯅꯕꯨ ꯈꯔ ꯍꯣꯛꯅ ꯄꯤꯒꯦ ꯍꯥꯏꯗꯤ ꯌꯥꯝ ꯌꯥꯗ꯭ꯔꯁꯨ ꯑꯗꯨꯝ ꯂꯧꯈ꯭ꯔꯣ ꯀꯩꯅꯣ ꯄꯩꯁꯥ ꯇꯤꯡꯅꯤꯡꯉꯥꯏꯁꯨ ꯌꯥꯝ ꯂꯩꯇꯕ ꯑꯗꯨꯕꯨ
ꯑꯩꯗꯤ ꯑꯩꯗꯤ ꯀꯨꯂꯤꯛꯇꯗꯣ
ꯎꯝ
ꯐꯤꯂꯤꯞꯁꯀꯨꯝꯕ ꯁꯣꯅꯤ ꯁꯣꯅꯤꯒꯨꯝꯕ ꯄꯥꯝꯕ ꯑꯗꯨ ꯇꯥꯡꯃꯥꯜꯂꯦꯅꯦ ꯑꯗꯨꯗꯤ
ꯃꯗꯨꯗꯤ ꯈꯔ ꯌꯥꯔꯔꯣꯢ
ꯑꯥ
ꯀꯔꯤꯕ ꯎꯝ
ꯀꯩ ꯀꯥꯝꯕꯅꯤ ꯍꯥꯏꯕ ꯀꯥꯎꯈ꯭ꯔꯦꯅꯦ
ꯅꯪ ꯅꯪ ꯅꯪꯅ ꯊꯤꯌꯣ ꯍꯥꯏꯕꯁꯤꯅ ꯀꯩꯅꯣꯗꯨ ꯑꯣꯏꯕꯖꯠꯅꯤꯗ ꯄꯦꯅꯥꯁꯣꯅꯤꯛꯀꯨꯝꯕ
ꯃꯥꯒꯤ ꯀꯝꯄꯅꯤ ꯑꯃ ꯂꯩꯕꯅꯤ ꯃꯥꯔꯣ ꯍꯥꯏꯅ
ꯎꯝ
ꯑꯥ ꯍꯤꯟꯗꯤ ꯑꯃ ꯃꯨꯖꯦ ꯃꯥꯔꯦ ꯃꯨꯔꯣ ꯇꯥꯥꯢꯞꯇ ꯑꯃ ꯂꯩꯕꯅꯦ
ꯑꯥꯎ ꯑꯥꯎ
ꯃꯗꯨ ꯑꯣꯢꯅ ꯇꯧꯑꯣ
ꯎꯝ ꯎꯝ
ꯎꯝ
ꯈꯪꯗꯦ ꯑꯗꯨꯗꯤ ꯍꯣꯔꯦꯟ ꯍꯣꯏ ꯑꯩ ꯍꯣꯔꯦꯟ ꯅꯪ ꯀꯩꯅꯣꯗꯨꯣ ꯍꯥꯏꯕꯤꯔꯛꯎꯅꯦ ꯍꯣꯔꯦꯟ ꯅꯨꯡꯗꯥꯥꯡ ꯑꯩ ꯆꯠꯂ ꯑꯗꯨꯝ ꯍꯤꯡꯒꯦ ꯀꯝꯄꯅꯤ ꯃꯤꯡꯗꫭ ꯅꯪ ꯂꯩꯕ ꯈꯣꯏꯗꯨꯀ ꯅꯪ ꯂꯩꯔꯝꯕ ꯂꯩꯔꯝꯕ ꯈꯣꯏꯗꯨꯅ ꯅꯨꯡꯊꯪꯒꯨꯝꯕ
ꯎꯝ ꯑꯁ ꯅꯨꯡꯐꯪ ꯅꯨꯡꯊꯪꯁꯨꯅꯦ ꯍꯣꯏꯅꯦ ꯅꯨꯡꯊꯪ ꯈꯔ ꯂꯨꯝꯗ꯭ꯔꯗꯤ ꯌꯥꯗꯕꯅꯤꯅꯦ ꯌꯥ ꯅꫭꯏ ꯌꯥꯝꯗ꯭ꯔꯖꯨ ꯀꯦꯖꯤ ꯑꯅꯤ ꯀꯦꯖꯤ ꯑꯅꯤ ꯇꯪꯈꯥꯏꯒ ꯑꯍꯨꯝꯒꯤꯗꯣ
ꯎꯝ ꯑꯆꯥ
ꯅꯠꯇ꯭ꯔꯗꯤ ꯀꯩꯅꫭꯃ ꯅꯪ ꯌꯨꯄꯤ ꯏꯟꯆꯤ ꯀꯌꯥꯒꯤ ꯇꯧꯕ꯭ꯔꯣ
ꯀꯩꯅꯣꯒꯤꯗꯣ ꯏꯟꯆꯤ ꯃꯔꯤ ꯀꯨꯝꯕꯩꯗꯣ
ꯍꯦ ꯑꯗꯨꯗꯤ ꯌꯥꯔꯣꯏꯍꯦ
ꯑ
ꯏ꯭ꯅꯣ ꯏꯇꯥꯎ ꯁꯤꯕꯨ ꯀꯩꯅꯣ ꯑꯗꯨꯕꯨ ꯑꯗꯨꯛꯃꯛ ꯑꯗꯨꯨꯛꯃꯛꯇꯤ ꯊꯥꯖꯦꯗꯦꯗ ꯇ ꯁꯤꯕꯣ ꯀꯩꯅꯣ ꯀꯩꯅꯣ ꯍꯧꯖꯤꯛ ꯖꯤꯡꯒꯥꯗꯨꯗꯤ ꯈꯔ ꯊꯥꯕꯅꯤꯗ ꯃꯥꯒꯤ ꯄꯤꯂꯔ ꯍꯥꯞꯅꯤꯡꯉꯥꯏꯗꯣ ꯏꯟꯆꯤ ꯃꯪꯉꯥ ꯃꯪꯉꯥ ꯈꯔ ꯍꯦꯜꯂꯒ ꯇꯔꯨꯛ ꯑꯣꯏꯗ꯭ꯔꯗꯤ ꯌꯥꯗꯕꯅꯤꯗ
ꯅꯍꯥꯟ ꯑꯩ ꯀꯩꯅꯣ ꯇꯧꯋꯦ ꯑꯍꯣꯏ ꯃꯪꯉꯥꯗꯤ ꯃꯪꯍꯦꯟ ꯍꯦꯜꯂꯦꯗ ꯍꯦꯟꯕꯕꯨꯗꯤ
ꯑꯣ ꯑꯗꯨ ꯍꯣꯏ ꯑꯗꯨ ꯑꫭꯏꯗꯤ ꯐꯥꯒꯅꯤ ꯌꯨꯝꯗ ꯇꯥꯔꯣꯏꯕ ꯅꯠꯇ꯭ꯔꯗꯤ ꯌꯨꯝꯗ ꯇꯥꯔꯗꯤ ꯀꯥꯟꯅꯗꯔꯦꯗꯅ
ꯑ ꯑꯗꯨ ꯁꯨꯝ ꯅꯍꯥꯟ ꯑꯃ ꯀꯩꯅꯣ ꯇꯧꯋꯦ
ꯎꯝ ꯅꯪ ꯅꯪꯒꯤ ꯀꯩꯅꫭꯃ ꯇꯧꯋꯦ ꯍꯥꯏꯕꯗꯨꯗꯤ ꯆꯤꯡꯅꯩꯗ
ꯅꯍꯥꯟ ꯑꯗꯨꯝ ꯐꯂꯥꯡꯗ ꯍꯨꯠꯄꯅꯦꯕ
ꯎꯝ ꯑꯣ
ꯐꯂꯥꯡꯗ ꯍꯨꯠꯄ ꯌꯦꯡꯉꯒ ꯑꯗꯨꯝ ꯑ ꯀꯩꯍꯥꯏꯅꯤ ꯌꯥꯝ ꯑ
ꯑꯣꯀꯣ ꯃ ꯍꯔ ꯀꯔꯤ ꯃꯖꯤ ꯂꯎꯦ
ꯎꯝ
ꯅꯍꯥꯟ ꯑꯩ ꯎꯝ ꯏꯄꯥꯒ ꯑꯩꯁꯦ
ꯃꯥꯅꯦ
ꯑꯁꯤꯗꯤ ꯀꯥꯔꯄꯦꯟꯇꯔꯤ ꯄꯤꯌꯣꯔ ꯀꯥꯔꯄꯦꯟꯇꯔꯤꯅꯤꯀꯣ
ꯍꯣꯏ ꯍꯣꯏ
ꯏꯄꯥꯒ ꯑꯩꯁꯦ ꯌꯨꯝ ꯁꯥꯕꯅꯦꯕ ꯑꯁ ꯏꯄꯥꯒ ꯊꯕꯛ ꯇꯧꯃꯤꯟꯅꯕꯁꯤ ꯑꯁ ꯀꯣꯡꯊꯤ ꯆꯥꯕꯖꯤꯗꯤ ꯅꯪꯕꯨ ꯐ ꯐ ꯑꯣꯏꯔꯁꯨ ꯏꯄꯥꯛ ꯊꯛ ꯁꯨꯝ ꯅꯥꯁ ꯑꯁ ꯈꯣꯡꯇꯤ ꯆꯥꯕꯁꯤꯗꯤ
ꯑ
ꯀꯂꯤ ꯄꯂꯤ ꯏꯄꯥꯅꯤꯗꯅ ꯑꯁꯤ ꯇꯧꯑꯣ ꯑꯗꯨ ꯇꯧꯑꯣ ꯑꯗꯥ ꯇꯧꯑꯣ ꯍꯥꯏꯕꯗ ꯈꯔ ꯀꯔꯤꯍꯥꯁꯦ ꯁꯦꯀꯦꯟ ꯑꯅꯤ ꯃꯤ ꯊꯦꯡꯈ꯭ꯔꯕ ꯇꯥꯗ꯭ꯔꯣ ꯊꯕꯛ ꯑꯃ ꯇꯧꯑꯣ ꯇꯧꯕ ꯍꯩꯇꯦ ꯑꯁꯤ ꯄꯥꯏꯔꯣ ꯄꯥꯏꯔꯣ ꯍꯩꯇꯦ ꯏꯄꯥꯁꯨ ꯏꯄꯥꯁꯤꯡꯁꯨ ꯑꯗꯨꯝ ꯑꯩꯈꯣꯏꯁꯨ ꯑꯗꯨꯝꯃ ꯅꯦꯛꯁ ꯇꯥꯏꯝ ꯑꯉꯥꯡ ꯂꯩꯔꯗꯤ ꯑꯗꯨꯃꯥꯏꯅ ꯇꯧꯗꯧ ꯃꯥꯜꯂꯦ ꯈꯪꯗꯦ
ꯍꯣꯏ ꯇꯧꯗꯤꯁ ꯇꯧꯗꯤ ꯇꯧꯅꯤ ꯑꯗꯨꯕꯨ ꯀꯌꯥꯗꯤ ꯇꯧꯔꯣꯏꯗ ꯑꯃꯨꯛꯀꯚꯥꯏ ꯍꯥꯏꯕꯗꯤ ꯏꯃꯥꯁꯨ ꯑꯗꯨꯝ ꯇꯧꯋꯦ ꯅꯪꯅ ꯍꯥꯏꯕꯒꯨꯝꯅꯀꯣ
ꯑꯣ
ꯍꯧꯖꯤꯛ ꯐꯥꯎ ꯆꯥꯛ ꯌꯦꯟꯁꯥꯡ ꯊꯣꯡꯕ ꯍꯩꯇꯦꯅ ꯂꯩ ꯃꯥꯁꯦ ꯑꯩꯕꯨ ꯎ
ꯅꯪꯗ ꯅꯪꯁꯨ ꯆꯥꯛ ꯏꯟꯁꯥꯡ ꯊꯣꯡꯕ ꯍꯩꯇꯦꯔꯗꯤ
ꯅꯠꯇꯦ ꯏꯃꯥꯒꯤ ꯋꯥꯈꯟꯗꯅꯤꯗ
ꯑꯣ ꯑꫭ ꯑꯁ ꯑꯩꯈꯣꯏꯗꯗꯤ ꯏꯃꯥꯅ ꯆꯥꯛ ꯏꯟꯖꯥꯡ ꯊꯣꯡꯕ ꯑꯣꯏꯔꯦ ꯑꯩꯅ ꯑꯩꯕꯨ ꯊꯥꯒꯠꯂꯒ ꯊꯣꯡꯍꯥꯎꯅꯤꯡꯉꯤ
ꯎꯝ ꯑꯦ ꯍꯟꯗꯛꯇꯤ ꯑꯗꯨꯝ ꯍꯧꯔꯦ
ꯅꯪꯁꯨ ꯅꯨꯄꯤ ꯊꯤꯕ ꯌꯥꯔꯕꯅꯤ ꯀꯩꯅꯣ ꯌꯨꯝ ꯁꯥꯔꯒ‌ ꯑꯗꯨꯝ ꯂꯩꯔꯖꯨ
ꯎꯝ ꯑꯁ ꯀꯩꯅꯣꯗꯣ ꯀꯔꯤꯅꯦ
ꯀꯩꯅꯣ
ꯊꯤ ꯊꯤꯗ꯭ꯔꯤꯉꯩꯗ ꯀꯩꯅꯣ ꯗ꯭ꯔꯤꯜꯒꯨꯝꯕ ꯈꯔ ꯂꯧꯕ ꯈꯣꯠꯄ ꯇꯧꯔ ꯌꯨꯝꯗꯣ ꯁꯥꯒꯦꯅ ꯈꯟꯕ꯭ꯔꯥ
ꯍꯣꯏ ꯌꯨꯝ ꯌꯨꯝꯁꯨ ꯐ꯭ꯔꯁꯠ ꯁꯥꯗ꯭ꯔꯗꯤ ꯅꯨꯄꯤ ꯊꯤꯕꯁꯨ ꯅꯨꯡꯉꯥꯏꯇꯦ ꯅꯨꯡꯉꯥꯏꯇꯦ ꯑꯗꯣ ꯅꯣꯏ ꯅꯣꯏ ꯌꯨꯝ ꯂꯩꯕꯗ ꯍꯧꯖꯤꯛꯀꯤꯗꯨꯣ ꯀꯩꯅꯣ ꯅꯠꯇ꯭ꯔꯣ ꯑꯁꯥꯝꯇꯥꯏꯟ ꯅꯠꯇ꯭ꯔꯣ
ꯑꯩꯈꯣꯏꯔ ꯑꯩꯈꯣꯏꯔꯣ
ꯎꯝ
ꯑ ꯅꯠꯇꯦ ꯅꯠꯇꯦ
ꯁꯦꯝꯗ꯭ꯔꯤꯕꯣ ꯁꯥꯗ꯭ꯔꯤꯕꯣ
ꯁꯥꯥꯗꯔꯤ ꯍꯣꯏ
ꯑꯩꯈꯣꯏ ꯎꯝ
ꯑꯩꯈꯣꯏ ꯌꯨꯝꯗꯨ ꯀꯩꯅꯣꯅꯦꯗ ꯚꯥꯏ ꯑ ꯁꯥꯁꯦꯗꯤ ꯈꯟꯕꯀꯣ
ꯑꯗꯣ ꯁꯥꯒꯤꯗꯤ ꯂꯧ ꯌꯣꯛꯊꯣꯛꯀꯦ ꯇꯧꯕ꯭ꯔꯣ
ꯑ ꯅꯠꯇꯦ ꯅꯠꯇꯦ ꯁꯥꯥꯁꯦꯗꯤ ꯈꯟꯕ ꯑꯗꯨꯕꯨ ꯑ ꯃꯐꯝꯗꯨꯅ ꯀꯌꯥ ꯆꯥꯅꯥꯗꯕꯀꯣ
ꯑꯣ
ꯎꯝ ꯑꯗꯨꯒꯤ ꯁꯥꯗꯕꯅ ꯐꯔꯦ ꯍꯥꯏꯅ ꯑꯗꯨꯝꯁꯨ ꯂꯩꯈ꯭ꯔꯕ ꯏꯃꯥ ꯏꯕꯥꯅꯤꯁꯦ
ꯅꯦꯛꯁ ꯇꯥꯏꯝꯒꯤ ꯈꯜꯂꯒ
ꯌꯥꯏꯗ ꯇꯞ ꯇꯞꯅ ꯌꯦꯡꯉꯨ ꯑꯗꯨꯒ ꯁꯥꯕ ꯌꯥꯔꯒꯅ ꯁꯥꯔꯦꯗꯅ
ꯈꯨꯟꯗ ꯀꯩꯅꯣ ꯇꯧꯕꯧꯗꯦ ꯑꯩꯈꯣꯏ ꯅꯍꯥꯟꯍꯦ
ꯌꯨꯝ ꯁꯥꯕ꯭ꯔꯣ
ꯆꯦꯛ ꯄꯨꯔꯛꯂꯒ ꯌꯨꯝ ꯁꯥꯕꯗꯤ ꯑꯩꯈꯣꯏ ꯆꯦꯛ ꯀ꯭ꯋꯥꯂꯤꯇꯤꯗꯨ ꯚꯥꯏ ꯊꯥꯊꯥ ꯅꯠꯇꯦ ꯌꯩꯔꯨꯁꯨ ꯆꯪꯗꯦ ꯌꯣꯄꯤ ꯌꯩꯔꯁꯨ ꯆꯪꯗꯦ ꯀꯩꯅꯣ ꯇꯧꯔꯁꯨ ꯆꯪꯗꯦ ꯍꯥꯟꯅꯒꯤ ꯑꯔꯤꯕꯅꯤꯅ
ꯆꯥ ꯂꯣꯀꯜ ꯑꯩꯈꯣꯏ ꯑꯀꯟꯗꯣ ꯑꯣꯏꯔꯝꯅꯤꯅꯦ
ꯍꯣꯏ ꯍꯣꯏ ꯍꯣꯏ ꯑꯗꯨ ꯏꯄꯥ ꯅꯕꯅꯤꯅ ꯄꯩꯁꯥꯗꯨꯗꯨꯗ ꯂꯣꯏ ꯆꯪꯈ꯭ꯔꯕꯀꯣ
ꯑꯣ
ꯑꯗꯨꯒꯤ ꯌꯨꯝꯗꯨ ꯁꯥꯗ꯭ꯔꯕꯅꯦꯕ ꯑꯗꯨꯒ ꯈꯨꯟꯗ ꯆꯦꯛ ꯌꯨꯝ ꯁꯥꯕ ꯍꯥꯟꯕ ꯍꯥꯏꯕꯁꯤꯁꯨ ꯑꯩꯈꯣꯏꯗꯟ ꯇꯥꯕꯅꯦꯕ ꯑꯩꯈꯣꯏꯒꯤ ꯌꯨꯝꯗꯨ ꯂꯥꯛꯂꯒ ꯃꯤꯁꯤꯡꯗꯨ ꯁꯥꯕꯅ ꯑꯩꯈꯣꯏꯅ ꯇꯣꯏꯂꯦꯠ ꯁꯦꯇꯦꯠ ꯇꯧꯕꯗꯣ ꯍꯥꯟꯅ ꯇꯣꯏꯂꯦꯠ ꯑꯦꯇꯩꯁ ꯇꯧꯕꯁꯤ ꯂꯩꯔꯝꯗꯦꯅ
ꯎꯝ ꯎꯝ
ꯑꯩꯈꯣꯏꯗꯤ ꯑꯗꯨꯝ ꯇꯧꯈ꯭ꯔꯕꯅꯦꯕ ꯍꯥꯟꯅꯗꯒꯤ
ꯑꯣ ꯑꯩꯈꯣꯏꯗꯤ ꯆꯦꯛꯀꯤ ꯌꯨꯝ ꯁꯥꯗ꯭ꯔꯤꯗ ꯅꯍꯥꯟ ꯑꯃꯨ ꯁꯥꯒꯦ ꯇꯧꯔꯗꯁꯨ ꯁꯥꯕ ꯂꯣꯏꯁꯤꯟꯗ ꯇꯣꯛꯈꯤꯕ ꯑꯃꯨꯛꯀ ꯌꯨꯝ ꯃꯈꯥꯟꯗ ꯀꯨꯝꯕ ꯀꯥꯟꯗ ꯌꯨꯝ ꯃꯈꯥꯗ ꯀꯨꯃ ꯀꯥꯟꯗ ꯁꯥꯠ ꯍꯥꯏꯈ꯭ꯔꯦꯗꯨꯒ ꯐꯣꯔꯂꯦꯟ ꯂꯥꯛꯄꯗꯣ ꯑꯗꯣ ꯂꯥꯛꯈ꯭ꯔꯦ ꯑꯃꯨꯛ ꯍꯧꯖꯤꯛ ꯌꯨꯝ ꯁꯥꯗꯔꯤ ꯁꯥꯔꯅꯤ ꯀꯨꯏꯔꯣꯏ
ꯑꯁ ꯃꯁꯤꯒꯤ ꯗ꯭ꯔꯤꯜ ꯅꯨꯄꯥꯁꯦ ꯑꯩꯅ ꯁꯥꯎꯔꯅꯦ
ꯎꯝ
ꯑꯗꯨꯝ ꯇꯧꯔ ꯂꯩꯔꯦ ꯃꯥ
ꯃꯈꯣꯟ ꯈꯔꯗꯤ ꯀꯜꯂꯦ ꯑꯗꯨꯝ ꯍꯣꯏ
ꯌꯥꯗꯦ ꯌꯥꯕ꯭ꯔꯣ
ꯌꯥꯏ ꯑꯁ ꯀꯩꯅꯣ ꯇꯧꯒꯦ ꯀꯩꯅꯣ ꯇꯧꯒꯦ ꯂꯩꯔꯦꯅꯦ ꯑꯩꯒꯤ ꯑꯩꯅ ꯋꯥꯔꯤ ꯁꯥꯟꯅꯕ ꯅꯨꯄꯤꯗꯣ ꯈꯔ ꯁꯥꯡꯅ ꯆꯠꯀꯦ ꯂꯩꯔꯅꯦ
ꯑꯣ ꯑꯗꯨ ꯀꯩꯅꯣꯗꯣ ꯑꯩꯈꯣꯏꯒꯤ ꯌꯨꯝ ꯁꯥꯕꯗꯨ ꯀꯩꯅꯣꯁꯨ ꯍꯥꯞꯅꯦꯕ ꯑꯩꯈꯣꯏꯁꯤ ꯏꯟꯖꯤꯅꯤꯌꯥꯔꯤꯡꯞꯒ ꯀꯩꯅꯣ ꯇꯧꯕꯅꯦꯕ ꯂꯣꯏꯅ ꯌꯨꯝꯗꯣ
ꯑꯣ ꯁꯤꯚꯤꯜ ꯏꯟꯖꯤꯅꯤꯌꯥꯔ ꯀꯣ
ꯍꯣꯏ ꯍꯣꯏ ꯑꯗꯨ ꯇꯧꯔꯒ ꯇꯧꯈ꯭ꯔꯕꯅꯦ ꯑꯗꯨ ꯆꯞ ꯆꯥꯅ ꯏꯄꯥꯗꯨ ꯅꯥꯔꯛꯄꯀꯣ ꯑꯗꯨꯝꯊꯝꯗ
ꯎꯝ ꯑꯩꯅ ꯑꯪꯉꯣ ꯅꯪꯗꯣ ꯍꯥꯏꯗ꯭ꯔꯤꯀꯥꯟꯗ ꯑꯩꯅ ꯀꯩꯅꯣꯝ ꯍꯥꯏꯈꯤꯒꯦ
ꯎ
ꯅꯪꯒꯤ ꯅꯪꯒꯤ ꯋꯥꯆꯦꯞ ꯑꯃ ꯌꯦꯡꯉꯣꯀꯣ ꯑꯩ ꯀꯩꯅꯣꯝ ꯑꯃ ꯊꯥꯛꯀꯦꯀꯣ
ꯍꯣꯏ ꯍꯣꯏ ꯌꯥꯏ
ꯌꯦꯡꯉꯣ ꯌꯦꯡꯉꯣ ꯊꯥꯔꯒꯅꯤ
ꯍꯣꯏ ꯍꯣꯏ ꯈꯪꯉꯦ
ꯑꯣ ꯑꯆꯥ ꯑꯆꯥ ꯗꯗꯨ ꯐꯗꯤ ꯌꯥꯔ
ꯎꯝ ꯑꯗꯨꯒꯤꯗꯤ ꯀꯩꯅꯣꯅꯦꯗ ꯔꯦꯗꯤꯅꯦꯗ
ꯌꯥꯥꯏꯗꯣ ꯍꯣꯏ ꯍꯣꯏ ꯈꯔ ꯂꯩꯔꯒ ꯑꯗꯨꯝ ꯆꯠꯈ꯭ꯔꯁꯤꯅ ꯑꯗꯨ ꯔꯦꯗꯤ ꯑꯣꯏꯗꯦ ꯑꯩ ꯂꯥꯛꯀꯦ ꯀꯨꯢꯔꯔꯣꯏ
ꯑꯣ ꯌꯥꯏ ꯌꯥꯏ ꯀꯥꯏꯗ
ꯑꯩꯒꯤ ꯑꯩꯒꯤ ꯖꯔꯅꯤꯗꯣ ꯈꯔ ꯌꯥꯝ ꯁꯥꯡꯕꯗꯤ ꯌꯥꯗꯦ
ꯑꯣ
ꯑꯗꯨꯝ ꯀꯩꯅꯣ ꯇꯧꯔꯁꯦ ꯄꯨꯡꯈꯥꯏꯃꯨꯛ ꯉꯥꯏꯔꯝꯃꯣ ꯑꯗꯨꯝ ꯋꯥꯔꯤ ꯁꯥꯔꯒ ꯑꯗꯨ ꯑꯩ ꯂꯥꯛꯀꯦꯕ
ꯍꯣꯏ ꯍꯣꯏ ꯑꯗꯨꯝ ꯀꯩꯅꯣ ꯇꯧꯔꯁꯦ ꯑꯗꯨꯗꯤ ꯑꯗꯨ ꯃꯊꯪꯗ ꯑꯗꯨꯝ ꯎꯅꯔꯁꯦ ꯑꯗꯨꯗꯤ
ꯎꯝ
ꯎꯝ ꯀꯩꯅꯣ ꯇꯧꯕꯗꯣꯀꯣ
ꯍꯣꯏ ꯅꯪꯒꯤ ꯊꯕꯛꯇꯨꯁꯨ ꯑꯗꯨ ꯇꯧꯍꯧꯔꯒ ꯍꯟꯒꯦꯔꯥ ꯑꯃ ꯇꯧꯔꯒ ꯍꯟꯁꯦꯕ
ꯍꯣꯏ ꯍꯣꯏ ꯌꯥ
ꯌꯥꯏ ꯑꯗꯨꯗꯣ ꯆꯥꯛ ꯆꯥꯈꯤꯔꯣꯏꯗ꯭ꯔꯣ ꯂꯥꯝꯗ꯭ꯔꯤꯕꯣ
ꯑꯐ ꯂꯥꯝꯕꯃꯛ ꯍꯧꯖꯤꯛꯅ ꯀꯩꯅꯣ ꯊꯛꯆꯤꯟꯕ ꯑꯃꯨꯛꯀ ꯏꯁꯤꯡ ꯊꯛꯆꯤꯟꯕꯒꯤ ꯎꯝ ꯂꯝꯗ꯭ꯔꯦ
ꯎꯝ ꯅꯠꯇ꯭ꯔꯒ ꯉꯔꯥꯡꯒꯤ ꯌꯦꯟꯖꯥꯡꯅꯤ ꯑꯣꯏꯕꯒꯤ ꯆꯪꯂꯔꯣꯏꯗ꯭ꯔꯥ ꯍꯥꯏꯕ
ꯑꯦ ꯅꯪ ꯉꯔꯥꯡꯒꯤ ꯌꯦꯟꯁꯥꯡꯗꯨ ꯀꯩꯅꯣ ꯇꯧꯅꯨꯗ ꯐꯥꯒꯤ ꯇꯧꯅꯣꯗ ꯑꯗꯨ ꯃꯅꯨꯡꯗ ꯀꯔꯤ ꯀꯔꯤ ꯌꯥꯎꯔꯤꯕ ꯅꯪ ꯈꯪꯗꯦꯕ
ꯅꯗꯗꯤ ꯉꯔꯥꯡꯒꯤꯗ ꯅꯪ ꯆꯞ ꯆꯥ ꯀꯔꯤ ꯀꯔꯤ ꯍꯥꯞꯄꯦꯕ
ꯉꯥꯔꯥꯡꯗꯨ ꯀꯩꯅꯣꯅꯦꯕ ꯇꯣꯃꯦꯇꯣꯒ ꯑꯂꯨ ꯉꯧꯅꯦ ꯑꯂꯨ ꯊꯣꯡꯅꯦꯕ ꯀꯥꯡꯁꯣꯏ
ꯎꯝ
ꯑꯗꯨ ꯑꯩꯅ ꯀꯩꯅꯣ ꯇꯧꯕꯒꯤ ꯃꯅꯨꯡꯗꯨ ꯏꯁꯤꯡꯗꯨ ꯉꯛꯇ ꯂꯧꯔꯒ ꯌꯦꯔꯨꯝꯗ ꯉꯧꯔ ꯆ ꯌꯦꯔꯨꯝꯗ ꯉꯧꯔꯒ ꯑꯗꯨ ꯇꯣꯠꯂ ꯆꯥꯅꯦꯕ
ꯑꯆꯥ
ꯑꯗꯨꯒ ꯃꯔꯣꯛ ꯀꯩꯅꯣꯗꯣ
ꯎꯝ
ꯃꯣꯔꯣꯛꯀ ꯂꯁꯨꯟꯗꯨ ꯃꯦꯠꯁꯤꯜꯂꯦ ꯃꯦꯠꯁꯤꯜꯂꯦ ꯃꯦꯠꯂꯒ ꯆꯥꯏ
ꯎꯝ
ꯥꯎꯔꯦ ꯉꯔꯥꯡꯒꯤ ꯑꯃꯦꯠꯄ ꯉꯔꯥꯡ ꯑꯩꯗꯤ ꯑꯗꯨꯃꯥꯏꯅ ꯆꯞ ꯆꯥꯅꯤꯡꯉꯤꯅꯦ ꯆꯥꯡ ꯌꯦꯟꯁꯥꯡꯗꯣ ꯑꯗꯨꯅ ꯆꯥꯛ ꯆꯪꯅꯉꯩꯗꯩ ꯃꯔꯛꯇꯗꯤ
ꯑꯗꯨꯃꯛꯇꯗꯤ ꯑꯩꯗꯤ ꯆꯥꯅꯤꯡꯗꯦ
ꯎꯝ
ꯑꯗꯨꯕꯨ ꯌꯦꯔꯨꯝꯒ ꯈꯥꯃꯦꯟꯒꯤ ꯌꯦꯟꯖꯥꯡ ꯆꯥꯅꯤꯡꯉꯤ
ꯍꯣꯏ ꯎꯝ
ꯑ ꯑꯁ ꯆꯥꯛꯤ ꯆꯥꯕ ꯂꯣꯏꯈ꯭ꯔꯦ ꯆꯪꯈ꯭ꯔꯦ
ꯎꯝ ꯑꯁ ꯌꯦꯟꯁꯥꯡꯁꯦ ꯀꯔꯤ ꯏꯟꯁꯥꯡ ꯇꯧꯁꯤꯔꯣ ꯈꯪꯗꯦ ꯍꯧꯖꯤꯛꯀꯤꯗ
ꯑꯁ ꯑꯩꯗꯤ ꯆꯥꯛꯈꯤꯖꯥꯡꯅꯤ ꯑꯍꯥꯎꯕ ꯆ ꯇꯛꯇꯦ
ꯎꯝ
ꯃꯦꯗꯥꯝꯁꯨ ꯂꯩꯕꯅꯤꯅ ꯑꯍꯥꯎꯕ ꯑꯗꯨꯝ ꯆꯥꯈ꯭ꯔꯦ
ꯎꯝ ꯑꯩꯁꯨ ꯑꯩꯗꯤ ꯚꯥꯏ ꯑꯩꯈꯣꯏ ꯏꯃꯥ ꯏꯕꯥꯅꯤ ꯏꯊꯟꯇ ꯂꯩꯔꯁꯨ ꯏꯃꯥ ꯏꯕꯥꯅꯤ ꯉꯛꯇ ꯂꯩꯔꯁꯨ
ꯑꯥ
ꯅꯨꯪꯇꯤꯒꯤ ꯅꯤꯁꯥꯥ ꯆꯥꯏ ꯃꯣꯏꯕꯥꯅꯤ ꯑ ꯀꯪꯍꯜꯂꯨꯀꯣ ꯑꯗꯨꯝ ꯀꯪꯍꯜꯂꯎꯀꯣ ꯁꯥꯗꯨ ꯂꯧ ꯆꯪꯍꯜꯂꯒ ꯑꯗꯨꯒꯤ ꯑꯩ ꯏꯟꯁꯥꯡ ꯍꯥꯎꯇ꯭ꯔꯗꯤ ꯌꯥꯗꯕ ꯃꯑꯣꯡꯗ ꯑꯗꯨꯝ ꯂꯩ ꯂꯩꯏꯅꯦ ꯚꯥꯏ
ꯎꯝ ꯑꯗꯨꯝ ꯍꯣꯏ ꯌꯨꯝꯗꯗꯤ ꯏꯟꯁꯥꯡ ꯅꯥ ꯈ ꯍꯥꯎꯗ꯭ꯔꯗꯤ ꯆꯥꯅꯤꯡꯗꯦꯗ
ꯎꯝ ꯑꯗꯨ ꯀꯔꯤꯒꯨꯝꯕ ꯑꯩ ꯀꯩꯅꯣ ꯇꯧꯔꯦꯅ
ꯑꯥ
ꯃꯥ ꯆꯝꯐꯨꯠꯀꯨꯝꯕ ꯊꯣꯡꯈ꯭ꯔꯦꯅ ꯑꯩꯅ ꯆꯥꯛ ꯆꯥꯔꯣꯏ ꯐꯪꯈ꯭ꯔꯗꯤ ꯑꯗꯨꯝ ꯌꯦꯔꯨꯝꯒꯨꯝꯕ ꯉꯧꯕꯤꯈ꯭ꯔꯅꯤ ꯅꯠꯇ꯭ꯔꯒ ꯐꯨꯠꯄꯤꯅꯤ ꯑꯗꯨꯃꯥꯏꯅ ꯇꯧ ꯇꯧꯋꯦꯕ
ꯑ ꯍꯣꯏ ꯍꯣꯏ
ꯀꯁꯔ ꯑꯩꯒꯤ ꯀꯩꯅꯣꯁꯤ ꯂꯣꯏꯗ꯭ꯔꯤꯕ ꯖꯥꯠꯂꯣꯀꯣ
ꯇꯥꯗꯔꯦ
ꯑꯉꯥꯡꯁ ꯑꯉꯥꯡꯁꯦ ꯍꯨꯠꯄ ꯂꯣꯏꯗ꯭ꯔꯤꯕ ꯖꯠꯂꯣꯀꯣ
ꯑꯗꯨ ꯆꯠꯂ ꯍꯥꯏꯗꯅ ꯃꯈꯣꯟ ꯈꯔ ꯈꯔꯗꯤ ꯇꯥꯏ ꯑꯗꯨ ꯌꯥꯗꯤ ꯌꯥꯏ
ꯎꯝ
ꯑꯩ ꯑꯩ ꯀꯩꯅꯣꯝꯃ ꯊꯥꯔꯛꯀꯦ ꯋꯥꯆꯦꯞꯇ ꯀꯣ ꯃꯗꯨꯒꯤ ꯗꯣ ꯌꯦꯡꯉꯣ ꯄꯤꯛꯆꯔꯗꯣ ꯈꯔ ꯐꯖꯕꯅꯦ ꯍꯟꯗꯛꯀꯤ ꯃꯗꯨꯒꯤ ꯃꯇꯥꯡꯗ ꯈꯔ ꯅꯩꯅꯁꯤꯔꯅ ꯂꯩ ꯇꯣꯄꯤꯛ ꯑꯃ
ꯑꯣ ꯑꯆꯥ ꯑꯆꯥ
ꯈꯪꯕ꯭ꯔꯣꯒ꯭ꯌꯥꯟ ꯇꯥꯕ꯭ꯔꯣ
ꯈꯪꯗꯦꯅꯦ ꯔꯕ ꯆꯞ ꯆꯥꯅ ꯑꯩ ꯒꯌꯥꯟ ꯇꯥꯕ ꯉꯝꯗꯦꯅꯦ
ꯑꯆꯥꯥ ꯌꯥꯏ ꯌꯥꯏ ꯍꯣꯔꯦꯟ ꯍꯣꯔꯦꯟ ꯑꯩꯅ ꯐꯖꯅ ꯒ꯭ꯌꯥꯟ ꯇꯥꯅ ꯑꯦꯛꯁꯄ꯭ꯂꯦꯟ ꯇꯧꯕꯤꯔꯤꯒꯦ ꯑꯗꯣ ꯅꯪ ꯁꯁꯦ ꯉꯁꯤꯁꯦ ꯊꯕꯛ ꯑꯇꯣꯞꯄ ꯂꯩꯇꯕ꯭ꯔꯣ
ꯍꯣꯏ ꯑꯗꯨꯝ ꯑꯣꯐꯤꯁꯇ ꯂꯩꯅꯤ
ꯑꯆꯥ ꯑꯠꯆꯥ ꯑꯗꯨꯅ ꯀꯥꯔꯄꯦꯟꯇ꯭ꯔꯤ ꯊꯕꯛꯇꯨꯗꯤ ꯇꯧꯔꯣꯏꯗ꯭ꯔꯣ
ꯍꯣꯏ ꯑꯩ ꯉꯁꯤ ꯀꯩꯅꯣ ꯇꯧꯅꯤꯡꯉꯥꯏ ꯂꯩꯕꯀꯣ
ꯎꯝ
ꯃꯩ ꯏꯟꯁꯇꯣꯜ ꯇꯧꯅꯤꯡꯉ ꯂꯩꯕ
ꯑ ꯑꯗꯣ ꯅꯪꯒꯤ ꯃꯅꯤꯡꯗ ꯊꯕꯛ ꯇꯧꯕꯗꯣ ꯅꯣꯏ ꯀꯣꯂꯤꯛ ꯈꯣꯏꯔꯣ ꯅꯠꯇ꯭ꯔꯒ ꯀꯩꯅꯣ ꯑꯣꯖꯥꯔꯣ
ꯑ ꯀꯩꯅꯣꯅꯤꯗ ꯑ ꯀꯜꯛ ꯈꯅꯦꯗ
ꯑꯆꯥ ꯑꯗꯨꯗꯤ ꯅꯪꯗꯤ ꯐꯣꯟ ꯋꯥꯔꯤ ꯁꯥꯟꯅꯔ ꯂꯩꯔꯦ ꯃꯣꯏꯅ ꯊꯕꯛ ꯇꯧꯔꯒ
ꯍꯣꯏ ꯀꯔꯤ ꯇꯧꯅꯤ ꯑꯗꯣ
ꯈ ꯈꯔ ꯍꯦꯔꯣ ꯁꯥꯕꯖꯥꯠꯅꯤꯅꯦ
ꯑꯁ ꯊꯥꯗꯥꯔꯤꯝꯅꯤꯅꯦ
ꯑꯆꯥ ꯑꯆꯥ ꯑꯆꯥ
ꯑꯗꯨꯒꯤ ꯅꯪꯅ
ꯑꯗ ꯍꯥꯏꯒꯗꯕꯅꯤ
ꯈꯪꯗ꯭ꯔꯦ ꯈꯪꯗ꯭ꯔꯦ ꯀꯩꯅꯣꯁꯦ ꯑꯉꯥꯡꯁꯤꯡꯒꯤ ꯀꯩꯅꯣꯁꯨ ꯏꯕꯤꯗ꯭ꯔꯤ ꯉꯁꯤꯗꯤ ꯏꯗꯕꯗꯤ ꯌꯥꯔꯣꯏ
ꯎꯝ ꯅꯪ ꯅꯤꯇꯤꯒꯤ ꯍꯌꯦꯡ ꯍꯌꯦꯡ ꯇꯧꯔ ꯂꯩꯌꯣ
ꯈꯪꯗꯦ ꯑꯩꯁꯦ ꯋꯥꯈꯜ ꯋꯥꯈꯜ ꯑꯅꯤ ꯊꯣꯛꯄ ꯑꯃꯔꯣꯝꯗꯤ
ꯀ꯭ꯔꯤ
ꯄꯤꯅꯤꯡꯗꯕ ꯃꯤ
ꯎꯝ ꯍꯣꯏꯅꯦ ꯍꯣꯏꯅꯦ ꯃꯜꯂꯝꯗꯗꯤꯀꯣ
ꯎꯝ
ꯚꯥꯏ ꯅꯪꯒꯤꯗꯣ ꯃꯈꯣꯟ ꯈꯔ ꯀꯟꯈ꯭ꯔꯦ ꯈꯔ ꯉꯔꯥꯡꯊꯅꯤꯉꯥꯏ ꯖꯒꯥꯗ ꯆꯠꯂꯣ ꯚꯥꯏ ꯅꯠꯇ꯭ꯔꯗꯤ ꯑ ꯑꯩ ꯅꯥꯀꯣꯡ ꯅꯥꯕ ꯍꯧꯔꯦꯕꯣ
ꯌꯦꯡꯉꯣ ꯍꯧꯖꯤꯛ ꯇꯤ
ꯈꯔꯕꯗꯤ ꯐꯔꯦ
ꯑꯁ ꯈꯪꯗꯦꯅꯦ ꯁꯨꯃꯥꯏꯅ ꯂꯩꯔꯗꯤ ꯑꯣꯐꯤꯁ ꯀꯥꯕ ꯌꯥꯔꯣꯏꯕꯣ
ꯑꯗꯨꯅꯦ ꯃꯣꯏ ꯀꯥꯔꯄꯦꯟꯇ꯭ꯔꯤꯁꯨ ꯑꯁ ꯀꯃꯥꯏꯅ ꯅꯣꯏꯒꯤ ꯖꯒꯥꯒ ꯑꯣꯐꯤꯁ ꯅꯣꯏ ꯌꯥꯎꯒꯁꯨ ꯆꯞ ꯃꯅꯥ ꯂꯩꯕ꯭ꯔꯣ ꯈꯪꯗꯦꯅꯦ
ꯈꯪꯗꯦ ꯃꯣꯏꯒꯤ ꯀꯩꯅꯣꯗꯨ ꯏꯟꯁꯇꯣꯜ ꯇꯧꯈ꯭ꯔ ꯚꯥꯏ ꯑꯣꯐꯤꯁ ꯀ ꯑꯦꯁꯤ ꯀꯨꯝꯗꯀꯣ
ꯑꯣ
ꯎꯝ ꯑꯗꯨꯒꯤ
ꯑꯠ ꯑꯠꯆꯥ ꯌꯨꯝ ꯌꯨꯝꯗꯨꯗꯤ ꯐꯤꯅꯤꯁꯤꯡ ꯂꯣꯏꯈ꯭ꯔꯦ
ꯍꯣꯏ ꯑꯗꯨꯝ ꯀꯩꯅꯣ ꯇꯧꯔꯤ ꯔꯤꯅꯣꯚꯦꯠ ꯇꯧꯔꯤꯝꯅꯦ ꯃꯣꯏꯁꯦ ꯀꯟꯅ ꯑꯗꯨꯒꯤꯅꯅꯦ ꯑ ꯀꯩꯅꯣ ꯑꯩꯈꯣꯏꯒꯤ ꯁꯦꯠ ꯈꯍꯣꯏ ꯀꯨꯝꯍ ꯂꯥꯛꯀꯦꯅꯦ ꯍꯥꯏꯔꯤꯕ ꯑꯗꯨꯒꯤ
ꯌꯥꯏ ꯌꯥꯏ ꯑꯗꯣ ꯌꯨꯝꯕꯨꯗꯨꯗꯤ ꯂꯥꯛꯄ꯭ꯔꯣ
ꯄꯥꯏꯌꯣꯀꯣ
ꯑꯥ
ꯑ ꯀꯩꯅꯣꯗꯣ ꯍꯣꯏ ꯑꯥ ꯀ꯭ꯔꯤꯅꯦꯕ ꯅꯪ ꯍꯥꯏꯕꯗꯣ ꯑꯩ ꯇꯥꯍꯧꯗ꯭ꯔꯦ
ꯌꯨꯝ ꯌꯨꯝꯕꯨꯗꯤ ꯂꯥꯛꯇꯕ꯭ꯔꯣ ꯍꯟꯗꯛꯇꯤ
ꯑ ꯂꯥꯛꯇꯦ
ꯅꯪꯒꯤ ꯅꯪꯒꯤ ꯐꯣꯟꯒꯤ ꯃꯥꯏꯀ꯭ꯔꯣꯐꯣꯟꯗꯣ
ꯑꯥ
ꯑꯧꯇꯝ ꯗꯤ ꯍꯦꯡꯀꯔꯆꯤꯞ ꯀꯨꯝꯕ ꯑꯃꯥꯅ ꯀꯩꯅꯣ ꯇꯧꯕꯥꯅꯦ ꯅꯠꯇ꯭ꯔꯒ ꯅꯪꯒꯤ ꯕ꯭ꯂꯥꯡꯀꯦꯠ ꯂꯩꯔꯗꯤ ꯕ꯭ꯂꯦꯡꯀꯦꯠꯇꯨꯅ ꯈꯨꯝꯃꯨ ꯃꯅꯤꯡꯒꯤ ꯃꯈꯣꯟ ꯇꯥꯕꯗꯣ ꯇꯥꯔꯣꯏꯕ
ꯎꯝ ꯎꯝ ꯌꯥꯕꯔꯥ ꯌꯦꯡꯉꯣ
ꯈꯔ ꯈꯔꯕꯨꯗꯤ ꯌꯥꯕ ꯃꯥꯜꯂꯦ ꯈꯪꯗꯦ ꯍꯣꯔꯦꯟ ꯊꯣꯔꯛꯄ ꯀꯗ ꯑꯃꯕꯨꯛ ꯍꯥꯏꯔꯛꯀꯦ
ꯎꯝ
ꯃꯣꯏ ꯇꯧꯔꯤꯕ ꯍꯧꯁꯨ ꯁꯨꯝ ꯐꯣꯟ ꯇꯥꯕ꯭ꯔꯣꯅ
ꯍꯣꯏ ꯍꯣꯏ ꯇꯥꯏ ꯇ ꯑ ꯇꯧꯗ꯭ꯔꯦ ꯑꯖꯛꯇꯦ ꯍꯧꯖꯤꯛꯇꯤ ꯇꯧꯗ꯭ꯔꯦ ꯃꯛ
ꯑꯣ ꯑꯁ ꯉꯔꯥꯡꯒꯤ ꯉꯔꯥꯡꯒꯤ ꯃꯦꯠꯁꯇ ꯏꯖꯤꯞ ꯈꯣꯏꯅ ꯀꯔꯤꯕ ꯍꯧꯖꯤꯛ ꯃꯣꯏꯒꯤ ꯀꯣꯁ ꯀꯣꯁ ꯀꯣꯁ ꯈꯣꯏꯅ ꯇꯧ ꯂꯩꯔꯤꯅꯦ
ꯀꯔꯤꯔꯥ
ꯔꯤꯛꯅꯤ ꯍꯥꯏꯅ ꯑꯗꯣ ꯉꯔꯥꯡꯒꯤꯗꯨꯗꯤ ꯚꯥꯏ ꯑꯗꯨꯃꯛꯇꯤ ꯍꯥꯏꯕ ꯉꯝꯗꯦꯗ
ꯍꯣꯏ ꯑꯗꯨ ꯑ ꯀꯩ ꯍꯥꯏꯅꯤ ꯑꯥ ꯃꯤꯁꯦ ꯈꯔ ꯐꯥꯎꯔꯒ ꯄ꯭ꯂꯦꯌꯔꯁ ꯈꯣꯏ ꯈꯔ ꯈꯔ ꯈꯔ ꯌꯥꯎꯔꯗꯤ ꯑꯦꯝꯄꯥꯌꯔ ꯈꯣꯏꯁꯨ ꯑꯗꯨꯝ ꯀꯤꯗꯤ ꯀꯤꯌꯦꯅꯦ ꯑꯩꯅ ꯑꯗꯨꯝ ꯌꯦꯡꯁꯦ
ꯎꯝ
ꯃꯣꯏꯒꯤ ꯗꯤꯁꯤꯁꯟꯗꯨꯀꯣ
ꯍꯣꯏꯗꯥ ꯑꯗꯨꯕꯨ ꯉꯔꯥꯡꯒꯤ ꯐꯥꯔꯁꯇ ꯀꯩꯅꯣꯝ ꯍꯥꯏꯒꯦꯅꯦ ꯑꯩꯅ ꯅꯪꯁꯨ ꯆꯞ ꯆꯥꯅ ꯈꯜꯂꯣ ꯑꯩ ꯀꯔꯤꯁꯨ ꯍꯥꯏꯔꯣꯏꯀꯣ ꯐꯥꯔꯁꯇ ꯐꯥꯔꯁꯇ ꯑꯥꯔꯖꯦꯟꯇꯤꯅꯥꯒꯤ ꯀꯅꯥꯔꯥ ꯃꯔꯇꯤꯅꯦꯁ ꯅꯠꯇ꯭ꯔꯣ ꯅꯠꯇꯦ ꯅꯠꯇꯦ ꯃꯔꯇꯤꯅꯦꯁ ꯅꯠꯇꯦ ꯑꯁ ꯀꯅꯔ ꯀꯥꯎꯒ꯭ꯔꯦ ꯑꯁ ꯀꯅꯥꯅꯣ ꯀꯥꯎꯈ꯭ꯔꯦ ꯃꯥ ꯃꯥꯒꯤ ꯊꯣꯛꯄꯗꯨꯗꯤ ꯄꯨꯔꯥ ꯏꯁꯇꯠꯅ ꯁꯣꯛꯄꯅꯤꯅ ꯑꯗꯨꯗ ꯗꯥꯏꯔꯦꯛ ꯅꯝꯕꯅꯤꯅ ꯅꯦꯠꯄꯅꯦꯕ ꯃꯗꯨꯗꯤ ꯗꯥꯏꯔꯦꯛ ꯐꯥꯎꯅꯦ ꯑꯗꯨ ꯎꯄꯥꯏ ꯂꯩꯇꯦꯗꯅ ꯑꯃ ꯑꯃ ꯑꯣꯏꯔꯁꯨ ꯑꯗꯨꯒ ꯉꯁꯥꯏꯒꯤ ꯃꯊꯛ ꯑꯃꯗ ꯇꯧꯕꯗꯨꯗꯤ ꯏꯁꯇꯠ ꯅꯁꯨ ꯅꯝꯗꯦ ꯍꯣꯏ ꯃꯁꯦ ꯀꯥꯟꯗ ꯍꯣꯏ ꯈꯔꯕꯨꯗꯤ ꯄꯥꯟꯗꯤ ꯄꯥꯜꯂꯦ ꯑꯗꯨꯕꯨ ꯀꯔꯤ ꯍꯥꯏꯁꯤꯔ ꯕꯣꯜꯒꯤ ꯕꯣꯜ ꯕꯣꯜ ꯃꯛꯇꯗꯅꯦꯕ ꯍꯣꯏ ꯕꯣꯜꯗꯤ ꯁꯣꯛꯇꯤ ꯁꯣꯛꯇ꯭ꯔꯦꯀꯣ ꯑꯗꯨꯒ ꯆꯠꯅ ꯄꯥꯟꯗꯦ ꯑꯗꯨꯒ ꯑꯗꯨꯁꯨ ꯁꯣꯞ ꯁꯥꯏꯗ ꯄꯥꯟꯕꯅꯦꯕ
ꯎꯝ
ꯑꯗꯨꯗꯤ ꯐꯥꯎꯗꯤ ꯑꯣꯏꯔꯣꯏꯗꯥ ꯃꯥꯅ ꯈꯨꯠ ꯑꯅꯤ ꯄꯥꯏꯔ ꯂꯧꯊꯣꯛꯔꯒ ꯇꯨꯕꯗꯨꯗꯤ ꯃꯥꯅ ꯇꯨꯒꯦꯅ ꯇꯨꯕꯅꯤꯅ
ꯍꯣꯏ ꯍꯣꯏ ꯍꯣꯏ ꯍꯣꯏ ꯍꯣꯏ ꯍꯣꯏ ꯀꯩꯅꯣꯅꯦ
ꯑꯗꯨꯅꯦ ꯇꯨꯕ ꯀꯥꯟꯗ ꯇꯨꯕ ꯇꯨꯕ ꯀꯥꯟꯗ ꯑꯗꯨꯝ ꯌꯥꯝ ꯀꯔꯤ ꯍꯥꯏꯁꯤꯔꯥ ꯈꯪꯗ꯭ꯔꯒ ꯇꯨꯔꯗꯤ ꯃꯤꯁꯦ ꯈꯨꯠꯁꯦ ꯊꯥꯡꯒꯠꯇꯦꯕ
ꯎꯝ
ꯇꯥꯕ ꯀꯥꯟꯗ ꯑꯗꯨꯝ ꯈꯨꯠꯁꯦ ꯁꯨꯃꯥꯏꯅ ꯀꯔꯤꯍꯥꯏꯁꯤꯔꯥ ꯁꯔꯦꯟꯗꯔ ꯇꯧ ꯇꯕꯗ ꯈꯨꯠ ꯊꯥꯡꯒꯠꯂꯒ ꯇꯥꯕꯥ ꯑꯗꯨꯗꯤ ꯎꯠꯀꯦꯅ ꯎꯠꯄꯅꯦꯕ ꯑꯗꯨꯃꯛꯇꯤ ꯑꯗꯨꯝ ꯈꯔꯗꯤ ꯇꯧꯏꯗ ꯃꯣꯏꯅ
ꯎꯝ
ꯈꯪꯗꯦ ꯅꯪꯒꯤ ꯃꯣꯠꯇꯣ ꯍꯥꯏꯔꯛꯑꯣ
ꯍꯣꯏ ꯑꯩꯅꯗꯤ ꯀꯩꯅꯣ ꯇꯧꯅꯤꯡꯉꯥꯏꯗꯤ ꯂꯩꯇꯦ ꯂꯩꯇꯦꯗ ꯑꯗꯨꯝ ꯍꯥꯏꯅꯤꯡꯉꯥꯏꯗꯤ ꯂꯩꯇꯦ ꯑꯗꯨꯕꯨ ꯦꯀꯦ ꯑꯩꯩ ꯃꯨꯈꯣꯟ ꯃꯨꯅꯤꯡ ꯍꯥꯜꯂꯦꯅ
ꯑꯩꯒꯤꯔꯣ
ꯑꯩꯒꯤ
ꯑ
ꯍꯜꯂꯣ ꯍꯟꯕ꯭ꯔꯣ ꯅꯪꯒꯤ ꯍꯟꯕ꯭ꯔꯣ
ꯈꯜꯂꯦ
ꯁꯃ ꯑꯦꯁ ꯑꯗꯨꯗꯤ ꯌꯥꯔꯣꯏ ꯔꯦꯀ‌ꯣꯔ ꯊꯣꯛꯑꯗꯤ ꯑꯩꯁꯨ ꯋꯥꯔꯤ ꯁꯥꯕ ꯅꯨꯡꯉꯥꯏꯇꯦꯕ
ꯑ ꯌꯔꯥ ꯃꯜꯂꯦ
ꯎꯝ ꯑꯗꯨ ꯑ ꯑꯁꯤꯗꯤ ꯑꯗꯨꯝ ꯅꯍꯥꯟꯗꯒꯤ ꯇꯧꯔꯛꯈ꯭ꯔꯕꯅꯦꯗ ꯚꯥꯏ ꯍꯥꯏꯕꯗꯤ ꯍꯧꯖꯤꯛ ꯃꯦꯁꯤꯒꯨꯝꯕ ꯔꯣꯅꯥꯜꯗꯣꯒꯨꯝꯕ ꯄꯤꯆꯇ ꯂꯩꯔꯒ ꯃꯣꯏꯅ ꯀꯝꯄ꯭ꯂꯦꯟ ꯇꯧꯕꯁꯦ ꯔꯦꯐ꯭ꯔꯤꯁꯨ ꯑꯗꯨꯝ ꯗꯤꯁꯤꯖꯟꯗꯨ
ꯆꯦꯟꯖ ꯇꯧꯏꯕ ꯃꯔꯛꯇꯗꯤ
ꯍꯍꯣꯏ ꯑꯗꯨꯝ ꯆꯦꯟꯖ ꯇꯧꯗꯤ ꯇꯧꯗ ꯑꯗꯨꯕꯨ ꯚꯥꯏ ꯃꯤꯁꯦꯀꯣ
ꯑꯣ
ꯅꯪ ꯕꯍ ꯅꯠꯇꯀꯣ ꯔꯣꯅꯥꯜꯗꯣ ꯐꯦꯟꯁ ꯑꯇꯣꯞꯄ ꯍꯥꯏꯕꯅꯤꯀꯣ ꯅꯪꯗꯤꯂꯤ ꯒ꯭ꯟ ꯇꯥꯏꯑꯕ ꯐꯠꯇꯕ ꯑꯐꯕ ꯑꯐꯕ ꯐꯠꯇꯕ ꯒꯦꯟ ꯇꯥꯏꯕ ꯃꯤ ꯑꯇꯩꯁꯨ ꯒ꯭ꯟ ꯇꯥ ꯇꯥꯔꯝꯅꯤ ꯑꯗꯣ ꯀꯔꯤ ꯍꯥꯏꯁꯤꯔꯥ ꯁꯞꯄꯣꯔꯠ ꯇꯧꯅꯤꯡꯗꯕꯒꯤ ꯍꯥꯏꯅꯤꯡꯕ ꯂꯩꯕ ꯃꯣꯏꯅ ꯍꯥꯏꯕꯁꯤꯗꯤ ꯄꯣꯔꯆꯨꯒꯥꯜꯁꯦ ꯄꯣꯛꯔꯕꯅꯤꯅ ꯏꯖꯤꯞꯁꯦ ꯍꯒꯦꯔꯥ ꯍꯥꯏꯔꯣꯏꯗꯔꯥ ꯃꯣꯏꯅ ꯆꯨꯝꯃꯦꯅ ꯁꯞꯄꯣꯔꯠ ꯇꯧꯕ ꯑꯃ ꯌꯥꯎꯋꯦꯕ ꯑꯗꯨꯝꯕ ꯑꯗꯨꯝꯕꯗꯨꯗꯤ ꯈꯔ ꯌꯥꯅꯤꯡꯗꯦꯕ ꯀꯩꯅꯣꯝ ꯍꯥꯏꯁꯤꯅꯦ ꯍꯧꯖꯤꯛ ꯐꯤꯐꯥ ꯋꯥꯔꯜ ꯀꯞꯇꯨꯗ ꯚꯥꯏ ꯐꯥꯎꯜ ꯀꯌꯥ ꯇꯥꯔꯒ ꯄꯤꯗꯕ ꯀꯌꯥ ꯂꯩꯕ꯭ꯔꯕ ꯌꯥꯝ ꯂꯩꯌꯦꯕ ꯑꯗꯨꯅꯦ ꯌꯥꯝ ꯂꯩꯌꯦꯕ ꯑꯗꯨ ꯂꯩꯕ ꯀꯥꯟꯁꯤꯗ ꯍꯣꯏ ꯁꯦꯚꯌꯔ ꯗꯥꯏꯔꯦꯛ ꯐꯥꯎꯜ ꯑꯣꯏꯔꯗꯤ ꯍꯣꯏ ꯑꯗꯨꯗꯤ ꯎꯄꯥꯏ ꯂꯩꯇꯦ ꯑꯔꯖꯦꯟꯇꯤꯅꯥ ꯀꯁꯨ ꯄꯦꯅꯥ ꯄꯦꯅꯥꯜꯇꯤ ꯀꯩꯅꯅ ꯀꯩꯅꯣ ꯑ ꯑꯥꯔꯖꯦꯟꯇꯤꯅꯥꯕꯨꯁꯨ ꯄꯦꯅꯥꯜꯇꯤ ꯇꯧꯔꯒ ꯒꯣꯜ ꯆꯟꯈꯤꯕꯁꯨꯎꯋꯏꯗꯅ
ꯍꯣꯏ ꯍꯣꯏ
ꯉꯔꯥꯡꯒꯤꯗꯨꯗꯤ ꯍꯥꯎꯁꯦ ꯌꯥꯝ ꯁꯤꯦꯔꯤꯌꯁ ꯑꯣꯏꯗꯕꯒꯤꯅꯦꯕ ꯚ ꯑꯦ ꯑꯥꯔ ꯌꯦꯡꯉꯣ ꯍꯥꯏ ꯚ ꯑꯦ ꯑꯥꯔꯁꯨ ꯃꯨꯛ ꯌꯦꯡꯗ ꯌꯦꯡꯒꯦꯗꯅ ꯀꯩꯅꯣꯃ ꯅꯥꯀꯣꯡꯗ
ꯍ
ꯒ ꯔꯦ ꯏꯁꯀ꯭ꯔꯤꯟ ꯃꯃꯥꯡꯗ ꯂꯩꯕ ꯈꯣꯏꯗꯅ ꯌꯥꯗ꯭ꯔꯦ ꯍꯥꯏꯔꯗꯤ ꯑꯁꯤꯗꯤ ꯐꯥꯎ ꯅꯠꯇꯦ ꯍꯥꯏꯔꯗꯤ ꯐꯥꯎ ꯅꯠꯇꯦꯅ ꯍꯥꯏꯔꯛꯀꯅꯦꯕ ꯑꯗꯨꯕꯨ ꯅꯪꯅ ꯗꯤ ꯅꯪꯒꯤ ꯗꯤꯁꯤꯖꯟ ꯌꯦꯡꯕ ꯂꯥꯛꯑꯣꯔꯗꯤ ꯃꯣꯏ ꯌꯦꯡꯕ ꯂꯥꯛꯀꯅꯦꯕ ꯑꯗꯨꯗꯨꯅꯦꯕ ꯉꯔꯥꯡ ꯇꯧꯕꯗꯣ ꯐꯥꯎ ꯅꯠꯇꯦ ꯍꯥꯏꯔꯒ ꯇꯧꯕꯒꯤ ꯕꯤ ꯑꯥꯔ ꯕꯤ ꯑꯥꯔ ꯍꯥꯏꯔꯒ ꯇꯥꯏꯁꯤꯟꯕ ꯚꯕꯤ ꯑꯦ ꯑꯥꯔ ꯅꯠꯇꯦ ꯕꯤ ꯑꯦ ꯑꯥꯔ ꯅꯅꯥꯄꯤ ꯍꯥꯏꯕꯅꯤꯗ
ꯎꯝ ꯉꯔꯥꯡ ꯑꯗꯨ ꯅꯪ ꯉꯍꯥꯛꯀꯨꯝꯅ ꯆꯨꯝꯅꯗ ꯐꯣꯗ ꯃꯣꯏꯁꯨ ꯀꯔꯤ ꯍꯥꯏꯅꯤ ꯑꯩꯈꯣꯏꯒꯤ ꯋꯥꯈꯜꯗꯗꯤ ꯑꯁꯤ ꯑꯁꯨꯃꯥꯏꯅ ꯀꯩꯅꯣ ꯇꯧꯋꯦ ꯁꯞꯄꯣꯔꯠ ꯇꯧꯋꯦꯅ ꯂꯩꯗꯤ ꯂꯩ ꯂꯩꯒꯅꯦꯕ ꯑꯗꯨ ꯑ ꯑꯁꯤꯗꯤ ꯍꯥꯏꯕ ꯌꯥꯗꯦꯕ ꯃꯤ ꯑꯦꯝꯄꯥꯌꯔꯁꯨ ꯑꯦꯝꯄꯥꯌꯔꯒꯤ ꯊꯕꯛ ꯇꯧꯔꯤꯕꯅꯦꯕ